ꯍꯜꯂꯣ
ꯍꯜꯂꯣ
ꯇꯥꯏꯌꯦ ꯇꯥꯏꯌꯦ
ꯇꯥꯕ꯭ꯔꯣ
ꯇꯥꯔꯤꯌꯦ ꯇꯥꯗ꯭ꯔꯕꯣ
ꯇꯥꯔꯦ ꯇꯥꯔꯦ ꯇꯥꯔꯦ ꯅꯨꯡꯉꯥꯏꯔꯤꯕ꯭ꯔꯣ
ꯑꯁ ꯅꯨꯡꯉꯥꯏꯃꯟꯗꯅ ꯅꯪꯗꯤ
ꯑꯩꯁꯨ ꯅꯨꯡꯉꯥꯏꯔꯤꯌꯦ
ꯀꯩ ꯃꯊꯦꯜꯖꯔꯒꯦ
ꯉꯁꯤ ꯑꯁ ꯀꯔꯤꯕꯨ ꯆꯥꯗꯣꯏꯅꯣꯗ ꯑꯪ ꯀꯩꯅꯣ ꯆꯥꯏ ꯍꯋꯥꯏ ꯆꯥꯏ
ꯎꯝ
ꯅꯪꯗꯤ
ꯀꯥꯡꯁꯣꯏ ꯆꯥꯏꯗ
ꯀꯥꯡꯁꯣꯏꯅ ꯍꯥꯎꯋꯤ ꯀꯩꯅꯣ ꯍꯋꯥꯏꯗꯒꯤꯗꯤ
ꯑꯁ ꯆꯥꯃꯟꯗꯅ ꯇꯜꯂꯦꯗ
ꯌꯨꯝꯗ ꯂꯩꯕ꯭ꯔꯣ
ꯌꯨꯝꯗ ꯂꯩꯌꯦ ꯎꯝ
ꯎꯝ ꯑꯣ ꯊꯕꯛ ꯑꯩꯁꯨ ꯂꯩꯗ ꯊꯕꯛ ꯆꯠꯂꯣꯏꯗ꯭ꯔꯣ ꯊꯕꯛ ꯂꯩꯇ꯭ꯔꯣ
ꯊꯕꯛ ꯂꯩꯇꯦ ꯂꯧꯁꯨ ꯂꯧꯁꯨ ꯂꯣꯏꯔꯦ ꯍꯥꯏꯕꯒ ꯆꯞ ꯃꯥꯟꯅꯔꯦ
ꯂꯧ ꯂꯣꯏꯔꯕ꯭ꯔꯣ ꯌꯥꯝ ꯊꯨꯑꯦꯅꯦ
ꯂꯣꯏꯕꯗꯤ ꯂꯣꯏꯔꯦ ꯑꯗꯨ ꯀꯩꯅꯣ ꯉꯥꯛꯇ ꯉꯥꯏꯔꯦꯗ ꯍꯨꯟꯒꯗꯕ ꯉꯥꯏꯔꯤꯗ
ꯑꯣ ꯅꯣꯏꯁꯦ ꯂꯧ ꯂꯤꯡꯗꯣꯏꯔꯣ
ꯅꯠꯇꯦꯗ
ꯏꯁꯤꯡꯗꯤ ꯂꯩꯕ꯭ꯔꯣ
ꯁꯤꯡ ꯂꯣꯏ ꯂꯩꯔꯦ ꯏꯁꯤꯡꯁꯨ ꯂꯩꯔꯦ ꯍꯧꯖꯤꯛꯀ ꯍꯧꯖꯤꯛ ꯉꯥꯏ ꯁꯦ ꯒꯥꯔꯤ ꯑꯃꯔꯛ ꯆꯪꯉꯗꯤ ꯂꯣꯏꯔꯅꯤꯗ ꯊꯪꯖꯥꯗ ꯊꯪ ꯊꯪꯖꯥꯗ ꯇꯧꯁꯦꯔꯥ ꯈꯜꯂꯤꯕ
ꯑꯣ ꯑꯣ ꯊꯕꯛ ꯌꯥꯝ ꯐꯩꯀꯣ ꯃꯤ ꯃꯆꯥꯗꯤ
ꯑꯁ ꯎꯄꯥꯜ ꯂꯩꯇ꯭ꯔꯦꯅꯦ ꯄꯨꯟꯁꯤꯒꯤ ꯊꯕꯛꯅꯤꯅ ꯅꯣꯏꯗꯤ ꯀꯃꯥꯏ ꯇꯧꯔꯒꯦ ꯂꯧ ꯁꯨꯗ꯭ꯔꯥꯕꯣ
ꯁꯨꯗꯣꯏꯅꯦ ꯑꯈꯣꯏꯁꯨ ꯈꯪꯗꯦꯗ ꯍꯧꯕꯒꯨꯝ ꯍꯧꯗꯕꯒꯨꯝ
ꯌꯨꯝꯗ ꯂꯩꯗꯤ ꯆꯠꯂꯨꯗꯅ
ꯑ ꯆꯠꯀꯅꯤ ꯑꯗꯣ ꯊꯥ ꯑꯦꯝ ꯂꯧꯗꯣ ꯏꯁꯤꯡ ꯂꯩꯔꯗꯤ ꯊꯔꯣꯏ ꯂꯩꯔꯝꯃꯅꯤꯀꯣ
ꯑꯩ ꯑꯩꯈꯣꯏꯗꯤ ꯑꯩꯈꯣꯏ ꯂꯧꯗꯤ ꯀꯩꯅꯣꯗꯤ ꯑꯥ ꯃꯅꯨꯡꯗ ꯅꯦꯗ ꯍꯥꯎꯀꯨꯝ ꯂꯣꯏꯕꯗꯨ ꯑꯗꯨꯗ ꯅꯠꯇ꯭ꯔꯦ ꯂꯧ ꯆꯦꯟꯖ ꯇꯧꯔꯦ
ꯑꯗꫭ ꯊꯔꯣꯏ ꯂꯩꯇ꯭ꯔꯣ꯫
ꯊꯔꯣꯏ ꯈꯪꯗꯦꯗ ꯂꯩ ꯈꯔꯕꯨꯗꯤ ꯂꯩꯌꯦꯗ
ꯊꯔꯣꯏ ꯈꯨꯟꯕ ꯆꯠꯅꯤꯡꯉꯦꯕ
ꯏꯁ ꯊꯔꯣꯏ ꯂꯣꯛ ꯈꯨꯅꯕ
ꯑꯦ ꯑꯈꯣꯏ ꯑꯁ ꯂꯣꯛ ꯈꯨꯋꫭꯏꯗ ꯀꯔꯤ ꯅꯣꯡ ꯐꯥꯗꯣꯛ ꯆꯥꯕꯕꯨ ꯂꯣꯛ ꯈꯨꯨꯅꯕ꯭ꯔꯣ
ꯎꯝ ꯅꯪ ꯈꯣꯟꯖꯦꯜ ꯉꯁꯤ ꯈꯠꯇꯪ ꯑꯃꯨꯛ ꯇꯥꯕꯗꯅ ꯂꯣꯛ ꯈꯨꯕ ꯃꯥꯜꯂꯦꯗ
ꯈꯨꯗꯤꯌꯦ ꯈꯨꯗꯤꯌꯦ ꯃꯁꯥꯒꯤꯅꯦ ꯐꫭꯟꯗꯁ ꯀꯣꯜꯗ ꯁꯨꯃꯥꯏ ꯇꯧꯕꯅꯦ ꯑꯩꯒꯤ ꯈꯣꯟꯖꯦꯜꯗꯣ
ꯄꯨꯨꯡꯁꯤꯌꯥ ꯉꯁꯤꯅ ꯆꯨꯗꯦꯗ ꯅꯨꯡꯁꯥ ꯀꯜꯂꯥ ꯀꯥꯟꯁꯤꯗ
ꯑꯁ ꯌꯥꯝ ꯁꯥꯕ꯭ꯔꯣ
ꯑꯁ ꯌꯥꯝ ꯁꯥꯏꯌꯦ
ꯑꯩꯈꯣꯏꯗꯤ ꯅꯣꯡ ꯆꯨꯔꯛꯑꯦ ꯅꯨꯡꯉꯥꯏꯔꯦ ꯅꯨꯡꯉꯥꯏꯔꯦ ꯌꯥꯝ ꯁꯥꯏꯌꯦꯕ ꯑꯩꯈꯣꯏꯗꯁꯨ ꯅꫭꯡ ꯆꯨꯔꯛꯑꯗꯤ ꯈꯔ ꯅꯨꯡꯉꯥꯏꯌꯦ ꯅꯣꯡ ꯆꯨꯔꯛꯑꯗꯤ ꯊꯔꯣꯏ ꯍꯦꯛꯇ ꯅꯤꯡꯁꯤꯡꯉꯛꯄ
ꯀꯨꯝꯃꫭꯗꯅ
ꯀꯨꯝꯒꯦ ꯈꯜꯂꯦ ꯑꯗꯣ ꯀꯨꯝꯒꯦ ꯈꯜꯂꯒ ꯑꯩꯈꯣꯏ ꯁ꯭ꯋꯥꯏꯗ ꯅꫭꯡ ꯆꯨꯕ꯭ꯔꯣ ꯀꯃꯥꯏ ꯇꯧꯕ꯭ꯔꯣ ꯍꯪꯉꯛꯑꯗꯤ ꯀꯔꯤꯅꯣꯝꯒ ꯌꯥꯝ ꯁꯥꯔꯒ ꯗ ꯀꯔꯤ ꯊꯔꯣꯏ ꯀꯗꯥꯏꯗꯒꯤ ꯊꯔꯣꯏꯅꯣ ꯍꯦ ꯍꯦ ꯍꯥꯏꯔꯛꯑꯦ
ꯎꯝ ꯂꯧ ꯎꯕꯗꯤ
ꯑꯩꯈꯣꯏꯒ ꯅꯣꯏꯒ ꯋꯦꯗꯔꯁꯨ ꯃꯥꯟꯅꯗꯕ ꯃꯥꯜꯂꯦ
ꯃꯅꯥꯗꯦ ꯃꯅꯥꯗꯦ
ꯍꯣꯏ
ꯀꯩꯗꯧꯉꯩ ꯌꯨꯝ ꯀꯨꯝꯒꯅꯤ
ꯈꯪꯗꯤꯌ‌ꯦ ꯌꯨꯝꯁꯦ ꯑꯦꯛꯖꯥꯝ ꯂꯣꯏꯔꯒ ꯀꯨꯝꯒꯗꯕ ꯃꯥꯜꯂꯦ
ꯃꯔꯛ ꯃꯔꯛꯇꯁꯨ ꯌꯨꯝ ꯆꯠ ꯌꯨꯝ ꯂꯥꯛꯑꯣꯍꯦ
ꯂꯥꯛꯏꯗ ꯑꯩ ꯂꯥꯛꯏꯗ ꯅꯪ ꯁꯨꯛꯎ ꯎꯗꯦ꯫
ꯏꯁ ꯍꯥꯏꯗꯤ ꯈꯨꯟꯗ ꯂꯩꯔꯤꯁꯦ ꯀꯨꯏꯔꯦꯍꯦ
ꯑꯗꯣ ꯑꯗꯨꯒꯨꯝꯕꯗꯣ ꯂꯥꯏꯔꯤꯅꯦ ꯅꯪ ꯅꯨꯄꯤꯗꯤ ꯀꯣꯏꯕ꯭ꯔꯣ
ꯑꯁ ꯈꯪꯉꯤꯕ ꯅꯠꯇ꯭ꯔꯣ ꯅꯪꯕꯨ
ꯑꯁ ꯑꯩ ꯈꯪꯗ꯭ꯔꯦꯗ ꯀꫭꯏꯔꯝꯕꯅꯦꯗꯤ ꯈꯪꯉꯦ ꯑꯗꯨ ꯑꯗꯣ ꯍꯟꯗꯛꯇꯤ ꯀꯃꯥꯏ ꯇꯧꯕ꯭ꯔꯣ ꯈꯪꯗ꯭ꯔꯦ
ꯍꯣꯡꯗ꯭ꯔꯤꯗ
ꯁꯦꯁ ꯃꯤꯗꯤ ꯊꯝꯃꯣꯏ ꯌꯥꯝ ꯁꯦꯡꯕ ꯊꯝꯃꯣꯏ ꯌꯥꯝ ꯂꯦꯞꯄ ꯃꯥꯜꯂꯤꯀꯣ
ꯑꯁ ꯀꯨꯏꯃꯟꯗꯅ ꯑꯁ ꯀꯩ ꯕꯦꯔꯥ ꯀꯥꯒꯗ꯭ꯔꯣ ꯈꯜꯂꯤꯅꯤꯅꯦ
ꯀꯥꯔꯣꯏ ꯇꯨꯃꯤꯟꯅ ꯂꯩꯈ꯭ꯔꯕꯗꯨꯗ ꯑꯩꯗꯤ ꯇꯨꯛꯅꯥꯈ꯭ꯔꯕ꯭ꯔꯥꯒ ꯈꯜꯂꯤꯅꯦ
ꯑꯁ ꯀꯔꯤ ꯇꯨꯛꯅꯕꯅꯣꯗ ꯑꯃ ꯀꯣꯏꯔꯗꯤ ꯑꯗꯨꯝ ꯑꯩꯗꯤ ꯇꯨꯝꯝ ꯀꯣꯏꯕꯅꯤꯗ ꯑꯃ
ꯑꯠꯁꯥ ꯑꯆꯥ ꯑꯗꯣ ꯍꯥ
ꯊꯤꯔꯁꯦ ꯈꯟꯂꯤꯕꯅꯤꯅ‌ꯦ
ꯑꯥ ꯊꯤꯕ ꯌꯥꯔꯛꯑꯅꯤ ꯅꯪꯒꯤꯆꯨ ꯀꯨꯏꯗꯤ ꯀꯨꯏꯈ꯭ꯔꯦꯗ
ꯈꯪꯅꯕꯒ ꯍꯟꯗꯛ ꯇꯔꯨꯛ ꯁꯅ ꯍꯟꯗꯛ ꯇꯔꯨꯛ ꯆꯪꯒꯗꯣꯏꯅꯤꯅꯦ
ꯋꯥꯎ
ꯌꯥꯝ ꯁꯥꯡꯈꯔ‌ꯦꯀꯣ ꯃꯤꯗꯤ ꯏꯊꯥ ꯊꯥꯖꯗꯅ
ꯑꯗꯨꯅ‌ꯦ ꯀꯨꯏꯃꯟꯗꯅ ꯌꯨꯝꯗ ꯏꯃꯨꯡꯗꯁꯨ ꯍꯥꯏꯔꯕꯅꯦ ꯊꯤꯔꯒꯦ ꯍꯥꯏꯔꯒ ꯈꯔ ꯉꯜꯂꯤꯌꯦ ꯈꯔ ꯈꯥꯡꯉꯨ ꯍꯥꯏ
ꯈꯥꯡꯉꯤꯅꯤꯅꯦ ꯑꯗꯨꯗꯤ ꯅꯪ
ꯎꯝ
ꯑꯁ ꯑꯈꯣꯏꯗꯤ ꯆꯠꯄꯕꯨ ꯌꯥꯔꯕꯅꯤꯅꯦ ꯑꯗꯨ ꯅꯕꯥꯏꯗꯣ ꯂꯩꯇꯕ ꯅꯕꯥꯏ ꯀꯟꯅ ꯊꯤꯔꯤꯅꯦ ꯑꯩꯖꯦ
ꯍꯣꯡꯉꯨꯅꯨ ꯑꯃ ꯊꯥꯔꯦ ꯐꯖ ꯃꯨꯟꯅ ꯀꯩꯅꯣ ꯇꯧꯋꫭ
ꯑꯗꯣ ꯅꯪ ꯄꯤꯒꯦ ꯍꯥꯏꯕ꯭ꯔꯣ
ꯑꯩꯁ ꯑꯩ ꯄꯤꯗꯧꯁꯦ ꯑꯩꯅ ꯈꯪꯅꯕ ꯏꯃꯥꯟꯅꯕꯁꯤꯡꯁꯦ ꯈ ꯒ꯭ꯌꯥꯟ ꯇꯥꯕ ꯂꯩꯇꯕꯩꯅꯤꯅꯦ ꯒ꯭ꯌꯥꯟ ꯇꯥꯕ ꯈꯔ ꯂꯩꯕ ꯑꯗꯨꯆꯨ ꯃꯣꯏ ꯃꯁꯥ ꯃꯁꯥ ꯂꯩꯌꯦ
ꯀꯣ ꯅꯨꯄꯤꯁꯤꯡꯗꯤ ꯐꯩꯌꯦꯕ ꯅꯨꯄꯥꯁꯤꯡꯅꯦꯕ
ꯅꫭꯏ ꯅꯨꯄꯤꯁꯤꯡꯗꯤ ꯆꯦꯛꯁꯤꯜꯂꯨꯍ‌ꯦ
ꯑꯈꯣꯏ ꯍꯣꯏꯅꯦ ꯑꯁ ꯅꯨꯄꯤꯁꯤꯡ ꯅꯨꯄꯥꯁꯤꯡꯁꯦ ꯑꯁ ꯌꯥꯝ ꯑꯐꯕ ꯊꯤꯕ ꯌꯥꯝ ꯋꯥꯏꯅꯦ
ꯀꯅꯥꯗꯦ ꯐꯪꯗ꯭ꯔꯗꯤ ꯈꯨꯟꯗ ꯑꯣꯏꯟ ꯊꯤꯔꯣ ꯈꯨꯟꯗꯁꯨ ꯑꯃꯨꯛ ꯂꯩꯔꯤꯁꯤ ꯄꯥꯈꯪ
ꯈꯨꯟꯗꯁꯨ ꯄꯥꯈꯪ ꯌꯥꯝ ꯂꯩꯌꯦꯕꯨ ꯑꯩꯒꯤ ꯍꯥꯏꯔꯗꯤ ꯑꯝꯇ ꯐꯪꯗꯕ ꯈꯨꯟꯒꯤ ꯄꯈꯪ ꯁꯤꯡꯁꯨ ꯍꯥꯥ
ꯈꯔ ꯊꯦꯡꯒ꯭ꯔꯕ ꯃꯥꯜꯂꯦ
ꯊꯦꯡꯗ‌‌ꯦꯌꯦ ꯈꯨꯟꯒꯤ ꯄꯥꯈꯪꯁꯤꯡ ꯖꯨ ꯈꯔ ꯏꯪꯒꯤꯠ ꯄꯤꯔꯒ ꯃꯣꯏꯅ ꯑꯁ ꯅꯣꯏꯗꯤ ꯇꯞꯈꯣꯗ ꯉꯥꯏꯈꯣ ꯃꯄꯥꯟꯒꯤ ꯍꯥꯟꯅ
ꯆꯣꯞꯄꯦꯅꯦ ꯑꯗꯨꯗꯤ ꯑꯩꯗꯤ ꯆꯣꯞꯄꯒ ꯇꯣꯛꯈ꯭ꯔꯝꯅꯦ ꯑꯩ ꯑꯠ ꯑꯗꯨꯗꯒꯤ ꯑꯩ ꯆꯪꯗ꯭ꯔꯦ ꯇꯜꯂꯦ ꯏꯀꯥꯏꯖꯔꯦ
ꯃꯄꯥꯟꯗ ꯊꯤꯒꯦ ꯍꯥꯏꯕ ꯃꯤꯁꯤꯡꯗꯨ ꯐꯪꯗꯤ ꯐꯪꯖꯥꯔꯥ
ꯈꯪꯗꯦ ꯌꯥꯝ ꯎꯁꯤꯠꯇꯤ ꯎꯁꯤꯠꯇꯤꯌꯦ ꯃꯤ ꯂꯩꯁꯥꯕꯤꯅ ꯍꯪꯉꯛ ꯄꯗꯕꯨ ꯃꯣꯏꯅ ꯁꯨꯃꯥꯏ ꯍꯥꯏꯔꯛꯄ ꯍꯥꯏꯕꯁꯦ ꯎꯝ ꯑꯩ ꯃꯥꯏ ꯂꯣꯏꯈ꯭ꯔꯕꯅꯦ ꯑꯗꯨ ꯅꯨꯃꯤꯠꯇꯣ
ꯍꯟꯅꯥ ꯑꯩꯉꯣꯟꯗꯒꯥ ꯍꯥꯏꯔꯛꯑꯗꯤ ꯐꯗꯧꯕ
ꯑꯃ ꯂꯩꯔꯝꯕꯗꯨꯗ ꯑꯩ ꯍꯟꯕꯤꯈ꯭ꯔꯕꯅꯤꯍꯦ ꯅꯠꯇ꯭ꯔꯗꯤ ꯅꯪꯁꯨ ꯎꯝ ꯈꯪꯒꯗꯕ
ꯑꯁ ꯑꯩꯗꯤ
ꯀꯩ ꯍꯥꯏꯔꯨꯅꯤ ꯀꯨꯏꯔꯕꯅꯤꯅ ꯑꯩꯗꯤ ꯑꯣꯏꯔꯣꯏꯗ꯭ꯔꯥ ꯈꯜꯂꯤꯕꯅꯦ ꯑꯗꯨꯕꯨ ꯏꯊꯥ ꯊꯥꯖꯗꯅ ꯑꯁ
ꯍꯣꯏꯅꯦ ꯊꯥꯖꯗꯕ ꯄꯨꯈ꯭ꯔꯤꯗꯁꯨ ꯉꯥ ꯂꯩ ꯍꯥꯏ
ꯑꯗꯨꯅꯦ ꯉꯥ ꯉꯥ ꯐꯥꯕ ꯆꯠꯄ ꯅꯨꯃꯤꯠꯇ ꯊꯥꯖꯕ ꯀꯣꯝꯗ ꯉꯥ ꯈ ꯈꯔ ꯂꯩꯕꯅꯤ
ꯑꯣ
ꯑꯗꯨꯒ ꯆꯞꯃꯟꯅꯔꯤꯅꯦ
ꯃꯊꯪꯛꯇꯗꯤ ꯊꯥꯖꯗꯕ ꯊꯥꯖꯗꯕ ꯃꯐꯝꯗ ꯍꯦꯛꯇ ꯀꯨꯝꯈ꯭ꯔ ꯀꯨꯝꯃꯅꯤ ꯑꯩꯗꯤ
ꯎꯝ ꯇꯧꯇꯧ
ꯍꯣꯏꯅꯦ ꯑꯁ ꯌꯥꯝ ꯎꯁꯤꯠꯇꯅ ꯍꯥꯏꯔꯛꯏꯅꯦ ꯈꯨꯟꯒꯤ ꯄꯥꯈꯪꯁꯤꯡꯁꯨ ꯃꯄꯥꯟꯒꯤ ꯍꯥꯟꯅ ꯊꯤꯈꯤꯒꯦ ꯐꯪ ꯐꯪꯗ꯭ꯔꯗꯤ ꯂꯥꯛꯀꯦ ꯀꯥꯏꯅ ꯑꯗꯨꯕꯨ ꯀꯅꯥ ꯌꯥꯒꯅꯤ ꯃꯣꯏꯅ ꯐꯪꯗ꯭ꯔꯥꯀꯥꯟꯗ ꯂꯥꯛꯀꯦ ꯀꯥꯏꯅ ꯄꯔꯤ ꯃꯣꯏꯒꯤ ꯐꯥꯔꯁ ꯄ꯭ꯔꯥꯏꯌꯣꯔꯤꯇꯤꯗꯤ ꯑꯩꯈꯣꯏꯗ ꯄꯤꯗꯦꯕ ꯇꯣꯛꯑꯦ ꯈꯨꯟꯒꯤ ꯄꯥꯈꯪꯁꯤꯡꯗꯤ ꯌꯥꯔꯦ ꯃꯣꯏ ꯑꯄꯥꯝꯕ ꯈꯛꯇꯒ ꯇꯧꯔꯗꯅ
ꯁꯤ ꯑꯅꯥꯛꯄꯗꯁꯨ ꯄꯥꯈꯪ ꯌꯥꯝ ꯂꯩ ꯁꯤꯗꯤ
ꯑꯩꯈꯣꯏ ꯑꯅꯛꯄꯗꯗꯤ ꯄꯥꯝꯗꯦ ꯑꯩꯈꯣꯏ ꯈꯨꯟ ꯄꯥꯈꯪ ꯅꯠꯇ꯭ꯔꯗꯤ ꯑꯥ ꯂꯥꯞꯄꯗ ꯌꯦꯡꯉ ꯈꯔ꯭ꯒꯦ ꯑꯈꯣꯏꯗꯤ
ꯎꯝ
ꯅꯪꯁꯨ ꯈꯪꯅꯕ ꯌꯥꯝ ꯂꯩꯔꯝꯒꯅꯤꯅ
ꯎꯝ ꯈꯪꯕꯗꯤ ꯂꯩꯗ
ꯑꯗꯨꯅꯦꯕ ꯑꯗꯧ ꯅꯪ ꯑꯦꯛꯁꯇꯤ ꯀꯌꯥ ꯁꯨꯔꯒꯦ
ꯑꯁ ꯑꯃꯈꯛꯇ ꯉꯥꯏꯔꯤꯗ
ꯑꯃ ꯈꯛꯇꯔꯣ
ꯎꯝ ꯑꯗꯨꯐꯥꯎ ꯑꯗꯨꯐꯥꯎ ꯏꯀꯥꯏ ꯢꯀꯥꯏꯅ ꯊꯥꯖꯗꯅ ꯇꯧꯔꯛꯢꯅꯤ
ꯑꯣ ꯑꯦꯛꯁ ꯑꯃ ꯂꯩꯔꯦꯕꯀꯣ ꯍꯧꯖꯤꯛ ꯑꯃ ꯄ꯭ꯔꯖꯦꯟ ꯀꯣꯏꯕ ꯑꯃꯒ ꯀꯣ
ꯎꯝ
ꯌꯥꯝꯗꯦꯗ ꯅꯪꯗꯤ ꯑꯦꯛꯁ ꯌꯥꯝꯗꯦꯅꯦ ꯑꯩꯗꯤ ꯑꯦꯛꯁ ꯃꯉꯥ ꯁꯨꯔꯕꯅꯦ
ꯑꯩꯁ
ꯑꯩꯁꯦ ꯖꯨꯒꯣꯠ ꯆꯥꯕ ꯑꯝꯇ ꯀꯣꯏꯕ ꯐꯪꯗꯦꯅꯦ
ꯑꯩꯁꯨ ꯑꯍꯥꯟꯕ ꯖꯨꯒꯣꯠ ꯆꯥꯗꯕꯩꯅꯤ ꯐꯣꯟꯗꯗꯤ ꯑꯗꯨꯝ ꯋꯥꯔꯤꯗꯤ ꯁꯥꯟꯅꯩ ꯑꯗꯨꯕꯨ ꯅꯨꯡꯁꯤꯅꯗꯕꯀꯣ
ꯍꯣꯏꯅꯦ ꯑꯁ ꯑꯩꯗꯤ ꯌꯥꯝ ꯐꯔꯕꯣꯢ ꯅꯤꯡꯉꯨꯔꯦ ꯑꯗꯨꯒ ꯋꯥꯔꯤ ꯁꯥꯅꯔꯑꯗꯠ ꯑꯝꯇ ꯍꯦꯛꯇ ꯌꯥꯔꯝꯗꯕ
ꯑꯩꯁꯨ ꯑꯁꯤ ꯈꯨꯟꯒꯤ ꯑꯅꯛꯄꯗ ꯈꯪꯅ ꯑꯍꯥꯝꯕ ꯈꯪꯅꯔꯤꯕꯅꯤꯅꯦ
ꯑꯣ
ꯁꯥꯒꯩꯏꯁꯦ ꯆꯞ ꯃꯥꯟꯅꯕ ꯂꯥꯁ ꯊꯥ ꯑꯃ ꯋꯥꯔꯤ ꯈꯪꯅꯔꯛꯑꯦ ꯊꯥ ꯑꯃ ꯁꯨꯔꯦ ꯑꯗꯨꯒ ꯃꯥꯒꯤ ꯄꯥꯎꯗꯨ ꯇꯠ ꯁꯔꯥꯟ ꯇꯨꯔꯥꯟ ꯇ ꯇꯥꯔꯛꯑꯦ
ꯑꯣ ꯑꯣ
ꯑꯗꯕꯤꯒꯤ
ꯅꯣꯡꯇꯨ ꯑ ꯅꯣꯡ ꯇꯥꯗꯦ ꯍꯥꯏꯕꯀꯣ
ꯎꯝ
ꯑꯁ ꯑꯩꯈꯣꯏꯗꯨꯗꯤ ꯍꯧꯖꯤꯛ ꯅ‍꯭ꯋꯥꯡ ꯌꯥꯝ ꯀꯟꯅ ꯍꯩꯗꯩ ꯍꯩꯗꯒꯦ ꯇꯧꯔꯤꯌꯦ ꯌꯥꯝ ꯃꯝꯂꯛꯑꯦ
ꯅꯣꯡꯆꯨꯕꯗꯤ ꯂꯩ ꯅꯨꯡꯉꯥꯏꯅꯤ
ꯍꯣꯏ ꯅꯨꯡꯉꯥꯏꯔꯦ ꯑꯁ ꯁꯥꯕꯗꯣ ꯂꯩꯕ ꯉꯝꯗꯕꯅꯦ ꯀꯥꯔꯄꯦꯟ ꯎꯝ ꯀꯥꯔꯄꯦꯠꯇ ꯀꯔꯤꯁꯨ ꯊꯥꯗꯕꯤꯗ ꯀꯥꯔꯄꯦꯠꯇꯤ ꯐ꯭ꯂꯣꯔꯗꯤ ꯏꯪꯉꯦꯗꯅ ꯑꯗꯨꯗ ꯀꯔꯤꯁꯨ ꯊꯥꯗꯕꯤꯗ ꯑꯗꯨꯝ ꯇꯨꯝꯃꯒ ꯂꯩꯕꯅꯦ
ꯏꯁ ꯌꯥꯝ ꯅꯨꯡꯉꯥꯏꯔꯤꯁ ꯑꯁꯤꯗꯗꯤ ꯁꯥꯃꯟꯗꯅ ꯌꯥꯗꯦ
ꯃꯪꯗ ꯈꯔ ꯈꯔ ꯆꯜꯂꯨꯅꯦ ꯈꯔ ꯈꯔ ꯐꯝꯕ ꯆꯠꯂꯣ ꯒꯨꯠꯅꯥꯏꯠ ꯄꯨꯔꯒ ꯆꯠꯂꯣ
ꯀꯔꯤꯒꯤ ꯃꯪꯗ ꯇꯥ ꯌꯥꯝꯔꯦꯗ ꯑꯁꯤ ꯈꯪꯗꯦ ꯍꯥ
ꯃꯩ ꯅꯨꯡꯉꯥꯏꯕ꯭ꯔꯣ ꯈꯨꯟꯒꯤ ꯃꯩ ꯅꯨꯡꯉꯥꯏꯕ꯭ꯔꯣ ꯀꯃꯥꯏꯟ ꯇꯧꯒꯦ
ꯍꯟꯗꯛ ꯇꯣꯏꯅ ꯃꯨꯠ ꯃꯨꯠꯂꯤꯅꯦ ꯃꯩꯖꯦ ꯂꯥꯑꯕꯗꯤ ꯂꯥꯑꯄ ꯑꯗꯨꯒꯤ ꯇꯣꯏ ꯇꯣꯏ ꯃꯨꯠꯂꯞꯄ
ꯑꯣ
ꯀꯩ ꯗꯧꯖꯥꯠꯂ ꯈꯪꯗꯦ ꯍꯟꯗꯛ ꯃꯔꯛꯁꯦ ꯅꯣꯡꯗꯤ ꯃꯪꯉꯦ ꯅꯣꯡꯗꯤ ꯆꯨꯗꯤꯌꯦ
ꯑꯥ
ꯑꯩꯈꯣꯏꯁꯨꯅꯦ ꯅꯣꯡ ꯀꯟꯅ ꯆꯨꯔꯛꯑꯗꯤ ꯃꯩ ꯃꯨꯠꯄ ꯃꯇꯥꯡ ꯌꯥꯎꯋꯤꯗ
ꯎꯝ
ꯃꯩꯁꯦ ꯋꯦꯗꯔꯗ ꯆꯠꯂꯦ
ꯈꯪꯗ꯭ꯔꯦ ꯒ꯭ꯌꯥꯟ ꯇꯥꯗ꯭ꯔꯦ ꯋꯦꯗꯔꯁꯤ ꯒꯗꯤ ꯇꯜꯂꯤꯗ
ꯑꯗꯣ ꯅꯣꯏ ꯑꯁ ꯌꯨꯝ ꯑ ꯂꯧ ꯂꯣꯏꯔ ꯂꯣꯏꯕꯒꯨꯝꯕꯅꯦ ꯍꯥꯏꯕꯗꯨꯗꯤ ꯌꯥꯝ ꯐꯔꯦꯍꯦ
ꯑꯁ ꯐꯔꯦ ꯍꯥꯏ ꯃꯤ ꯍꯧꯖꯤꯛ
ꯀꯅꯥ ꯀꯅꯥ ꯁꯨꯕ꯭ꯔꯣ ꯂꯧ ꯅꯪ ꯅꯪ ꯈꯛꯇ ꯁꯨꯕ꯭ꯔꯣ
ꯀꯅꯥꯁꯨꯏ ꯑꯩꯈꯣꯏ ꯏꯃꯥ ꯏꯄꯥ ꯑꯩꯈꯣꯏ ꯑꯍꯨꯝ ꯃꯠꯇꯅꯦ
ꯑꯣ ꯅꯣꯏꯁꯨꯨ ꯃꯤ ꯂꯩꯇꯕ ꯂꯩ ꯂꯩꯇꯦꯀꯣ ꯂꯣꯏꯟ ꯁ꯭ꯀꯨꯜ ꯀꯥꯅꯔꯤꯕꯅꯤꯅ
ꯎꯝ ꯁꯨꯇꯤꯕꯨꯗꯤ ꯂꯣꯏ ꯐꯪ ꯍꯧꯖꯤꯛ ꯂꯣꯏ ꯄꯤꯔꯦ ꯑꯗꯨꯕꯨ ꯃꯇꯝꯁꯤꯒ ꯑꯃꯨꯛ
ꯍꯣꯏ
ꯆꯠꯊꯣꯛ ꯆꯠꯁꯤꯟꯗꯨ ꯅꯨꯡꯉꯥꯏꯗꯕꯅꯤꯅ
ꯍꯣꯏ ꯍꯣꯏ ꯅꯪ ꯌꯥꯝ ꯋꯥꯔꯝꯒꯅꯤꯀꯣ
ꯅ ꯆꯍꯤ ꯈꯇꯅꯤ ꯍꯥꯀꯨꯨꯝꯗꯤ ꯊ ꯂꯧ ꯁꯨꯗꯗ꯭ꯔꯕꯅꯤꯅ ꯍꯟꯗꯛ ꯁꯨꯔꯅꯤ
ꯑꯣ ꯍꯣꯏꯅꯦ ꯅꯪ ꯊꯕꯛ ꯐꯪꯉꯕ꯭ꯔꯣ
ꯀꯗꯥꯏꯗꯩꯩꯅꯣꯗ
ꯄꯥꯎ ꯌꯥꯝ ꯐ ꯐꯕ ꯌꯥꯝ ꯇꯥꯏꯗ ꯅꯪꯒꯤꯁꯨ
ꯊꯣꯛꯇ꯭ꯔꯤꯅꯦ ꯑꯣꯗꯔꯁꯦ
ꯑꯁ ꯀꯔꯝ ꯀꯥꯟꯗ ꯊꯣꯛꯀꯗ꯭ꯔ ꯊꯣꯛꯇꯣꯏꯅꯣꯀꯣ ꯑꯗꯣ ꯊꯣꯛꯑ ꯗꯤ ꯍꯦꯛ ꯊꯣꯛꯄꯒ ꯅꯨꯄꯤꯒ ꯀꯧꯒꯅꯨꯀꯣ